ꯑꯕ
ꯑ ꯇꯥꯔꯦ ꯇꯥꯔꯦ
ꯑꯩ ꯂꯩꯔꯒꯦ ꯐꯣꯟ ꯇꯧꯔꯦ ꯁꯨꯝ ꯇꯧꯔ ꯏꯔꯛꯀꯗꯧꯔꯒꯦ
ꯑꯩꯁꯦ ꯊꯨꯝ ꯋꯥ ꯍꯪꯒꯦꯅ ꯇꯧꯔꯛꯏꯅꯦ ꯀꯨꯏꯔꯦ ꯄꯥꯎꯗ ꯐꯥꯎꯅꯗꯕ ꯑꯗꯩꯗꯤ ꯍꯥꯏꯗꯤ ꯅꯣꯏ ꯌꯨꯇꯤ ꯏꯃꯥꯗꯣ ꯅꯥꯏꯌꯦꯅ ꯑꯩꯁꯦ ꯍꯥꯏꯐꯦꯠꯇꯤ ꯇꯥꯕ ꯑꯥꯗ ꯍꯣꯁꯄꯤꯇꯥꯜꯗ ꯂꯩꯈꯤꯑꯅ ꯑꯗ ꯑꯩꯁꯦ ꯍꯥꯏꯁꯦ ꯍꯟꯗꯛꯁꯦ ꯊꯕꯛꯁꯨ ꯆꯤꯟꯕ ꯆꯤꯟꯕꯁꯤꯗ ꯑꯩꯁꯦ ꯅꯪꯉꯣꯟꯗ ꯄꯥꯎ ꯐꯥꯎꯒꯦꯁꯦ ꯁꯨꯡꯉꯝ ꯉꯝꯗ꯭ꯔꯕ ꯀꯃꯥꯏꯅ ꯇꯧꯋꯦ ꯍꯥꯏꯅꯣ ꯏꯃꯥꯗꯤ ꯏꯃꯥꯗꯣ ꯀꯩꯗꯧꯋꯦ ꯍꯥꯏꯅꯣ
ꯀꯩꯁꯨ ꯂꯩꯕ ꯂꯥꯏꯅꯥꯗꯤ ꯅꯠꯇꯦꯗ ꯁꯨꯝ ꯑꯍꯟ ꯑꯣꯏꯁꯜꯂꯛꯄꯒꯤ ꯁꯔꯨ ꯁꯔꯨ ꯁꯔꯥꯡ ꯅꯨꯡꯉꯥꯏꯔꯛꯇꯕꯒꯤ ꯍꯣꯁꯄꯤꯇꯥꯜꯗ ꯄꯨꯈꯠꯂꯨꯔꯦ ꯃꯇꯝ ꯈꯔ ꯍꯞꯇꯥꯃꯨꯛ ꯂꯩꯔꯨꯔꯦ ꯄꯨꯊꯔ ꯍꯧꯖꯤꯛꯄꯨꯗꯤ ꯐꯔꯦꯗ
ꯀ ꯀꯔꯤ ꯑꯣꯏꯅ ꯅꯥꯔꯤꯅꯣꯕ
ꯅꯥꯕ ꯍꯥꯏꯁꯦ ꯃꯥꯏꯁꯤꯦ ꯑꯩꯈꯣꯏ ꯅꯍꯥ ꯑꯣꯏꯔꯤꯉꯩꯗ ꯊꯕꯛ ꯌꯥꯝ ꯁꯨꯖꯟꯕꯒꯤ ꯅꯈꯠꯂꯣꯟꯣꯟꯗ ꯑꯔꯨꯝ ꯑꯌꯥꯡ ꯌꯥꯝ ꯊꯥꯡꯈꯤꯕꯒꯤ ꯃ꯭ꯋꯥꯡꯗꯣ ꯅꯨꯡꯉꯥꯏꯇꯦꯅ ꯑꯗꯨ ꯁꯤꯗ ꯗꯣꯛꯇꯔꯗ ꯗꯣꯛꯇꯔꯗꯨꯒꯤ ꯃꯌꯨꯝꯗ ꯌꯨꯝꯗꯒꯤ ꯑꯗꯨꯝ ꯆꯠꯂ ꯆꯠꯂꯒ ꯌꯦꯡꯉꯝꯕꯅꯦꯕ ꯑꯗꯨꯗ ꯗꯣꯛꯇꯔꯗꯨꯅ ꯍꯤꯗꯥꯛ ꯀꯥꯞꯁꯤ ꯑꯗꯨ ꯌꯨꯝꯗꯒꯤ ꯂꯥꯛꯑ ꯀꯥꯞꯄꯗꯨꯗꯤ ꯍꯤꯗꯥꯛꯇꯣ ꯃꯌꯥꯛ ꯀꯟꯕ ꯑꯣꯏꯕꯅꯤꯅ ꯋꯥꯅꯤ ꯈꯣꯠꯅꯤ ꯅꯨꯡꯉꯥꯏꯔꯣꯏ ꯑꯗꯨꯅ ꯍꯣꯁꯄꯤꯇꯥꯜꯗ ꯂꯩꯔꯒ ꯇꯦꯁ ꯇꯧꯔ ꯈꯣꯠꯂ ꯀꯥꯞꯁꯦꯅ ꯑꯗꯨꯒꯤ ꯍꯥꯏꯔꯛꯑꯒ ꯍꯣꯁꯄꯤꯇꯥꯜꯗ ꯄꯨꯈꯠꯂꯒ ꯃꯇꯝ ꯈꯔ ꯂꯩꯔ ꯍꯤꯗꯥꯛ ꯀꯥꯞꯄ ꯈ꯭ꯋꯥꯡꯒꯤ ꯑꯣꯏꯗꯣꯏꯕ ꯃꯥꯏꯁꯦ ꯈ꯭ꯋꯥꯡꯒꯤ ꯁꯤꯡꯂꯤꯁꯦ ꯊꯨꯞꯆꯟꯕ ꯍꯥꯏꯗꯣꯏꯔꯥ ꯁꯤꯡꯂꯤ ꯀꯣꯟꯁꯤꯟꯕ ꯍꯥꯏꯗꯣꯏꯔꯥ ꯑꯗꯨꯃꯥꯏꯅ ꯑꯣꯏꯗꯅꯥꯁ
ꯑꯣ ꯑꯗꯨꯗꯤ ꯈ꯭ꯋꯥꯡ ꯅꯥꯕ ꯑꯣꯏꯗꯣꯏꯅꯦꯕ ꯑꯗꯨꯗꯤ ꯑꯩꯈꯣꯏ ꯏꯃꯥꯁꯨ ꯅꯥꯔꯝꯃꯦ ꯃꯣꯏꯒꯤꯗꯤ ꯍꯥꯏꯗꯤ ꯈ꯭ꯋꯥꯡ ꯅꯥꯕꯗꯣ ꯑꯁ ꯋꯥꯕꯅꯤꯅꯦ ꯊꯕꯛꯁꯦ ꯃꯣꯏꯗꯤ ꯍꯥꯏꯗꯤ ꯑꯩꯈꯣꯏ ꯏꯃꯥ ꯍꯣꯏꯗꯨ ꯑꯗꯨꯝ ꯅꯍꯥ ꯑꯣꯏꯔꯤꯉꯩ ꯈꯣꯠꯂꯤꯉꯩꯗ ꯊꯕꯛꯁꯦ ꯑꯗꯨꯝ ꯁꯨꯔꯛꯄꯅꯤꯅꯀꯣ ꯍꯧꯖꯤꯛꯇ ꯑꯗꯨꯝ ꯍꯥꯏꯗꯤ ꯅꯥꯕꯁꯦ ꯑꯍꯟ ꯑꯣꯏꯁꯜꯂꯛꯑꯀꯥꯟꯗ ꯍꯦꯟꯖꯜꯂꯛꯄ ꯖꯥꯠꯅꯤ ꯑꯗꯣ ꯑꯩꯈꯣꯏ ꯃꯥꯒꯤ ꯀꯥꯟꯗꯗꯤ ꯈ꯭ꯋꯥꯡꯗꯣ ꯁꯤꯡꯕꯤ ꯊꯨꯞꯄꯦꯅꯁꯨ ꯍꯥꯏꯕꯀꯣ ꯑꯩꯈꯣꯏ ꯃꯥꯁꯨ ꯑꯗꯨꯒ ꯈ꯭ꯋꯥꯡꯒꯤ ꯁꯔꯨ ꯂꯣꯟꯖꯟꯅꯩꯌꯦꯅꯁꯨ ꯍꯥꯏꯕ ꯍꯥꯏꯈꯤꯕ ꯑꯗꯣ ꯑꯩꯈꯣꯏ ꯃꯥꯒꯤꯗꯤ ꯑꯣꯄꯔꯦꯁꯟ ꯇꯧ ꯈꯣꯠꯂꯣꯅ ꯃꯣꯏꯅ ꯍꯥꯏꯔ ꯊꯤꯈꯤꯕ ꯍꯤꯗꯥꯛꯇꯣ ꯀꯥꯞꯄ ꯌꯥꯕ ꯀꯥꯞꯄꯁꯨ ꯀꯥꯅꯗ꯭ꯔꯦꯅ ꯑꯗꯣ ꯅꯣꯏ ꯃꯥꯒꯤꯗꯤ ꯀꯩ ꯍꯥꯏꯒꯦ ꯍꯤꯗꯥꯛ ꯀꯥꯞꯄ ꯑꯗꯨꯝ ꯐꯅꯤ ꯍꯥꯏꯕ꯭ꯔꯥ ꯅꯠꯇ꯭ꯔꯒ ꯑꯣꯄꯔꯦꯁꯟꯒꯨꯝꯕ ꯀꯩꯒꯨꯝꯕ ꯇꯧꯁꯦꯅ ꯍꯥꯏꯕ꯭ꯔꯣ
ꯑꯍꯥꯟꯕꯗ ꯗꯣꯛꯇꯔ ꯍꯧꯖꯤꯛ ꯑꯩꯈꯣꯏꯅ ꯌꯦꯡꯉꯤꯗꯨ ꯅꯠꯇꯕ ꯑꯃ ꯁꯔꯨꯒꯤ ꯑꯃꯗ ꯌꯦꯡꯉꯝꯃꯦ ꯃꯥꯅꯗꯤ ꯇꯦꯁ ꯇꯧꯋꯤ ꯍꯤꯗꯥꯛ ꯀꯥꯞꯄꯤ ꯏꯕꯥꯗ ꯄꯨꯔꯒ ꯑꯣꯄꯔꯦꯁꯟ ꯇꯧꯕ ꯍꯥꯏꯕ ꯑꯗꯨꯗ ꯑꯃꯨꯛ ꯑꯩꯈꯣꯏ ꯕꯥꯅ ꯑꯣꯄꯔꯦꯁꯟ ꯇꯧꯕꯗ ꯃꯤꯁꯨ ꯇꯧꯅꯩ ꯑꯩꯈꯣꯏ ꯇꯧꯁꯤ ꯇꯧꯁꯤ ꯑꯗꯨ ꯑꯣꯄꯔꯦꯁꯟ ꯇꯧꯔꯁꯨ ꯇꯧ ꯂꯣꯏꯔꯀꯥꯟ ꯃꯤꯁꯦ ꯄꯥꯡꯒꯜ ꯌꯥꯝ ꯁꯣꯟꯊꯩ ꯌꯥꯏꯑꯕ ꯍꯥꯏꯗꯤ ꯈ꯭ꯋꯥꯡꯗꯣ ꯑꯔꯨꯝꯕ ꯊꯥꯡꯕ ꯌꯥꯗꯕꯤ ꯈꯣꯠꯇꯕꯤ ꯑꯗꯨꯃꯥꯏꯅ ꯄꯥꯡꯒꯟ ꯌꯥꯝ ꯍꯜꯂꯦ ꯍꯥꯏꯕꯗ ꯑꯣꯄꯔꯦꯁꯟ ꯇꯧꯗꯕꯤ ꯍꯥꯟꯅ ꯑꯇꯣꯞꯄ ꯑꯃ ꯌꯦꯡꯉꯒ ꯗꯣꯛꯇꯔꯗꯣ ꯌꯦꯡꯉꯒ ꯍꯤꯗꯥꯛ ꯀꯥꯞꯄ ꯈꯣꯠꯂ ꯐꯕ ꯊꯦꯔꯥꯄꯤ ꯑꯗꯨꯃꯥꯏꯅ ꯇꯧꯔꯒ ꯌꯦꯡꯁꯦ ꯑꯗꯨ ꯐꯔꯗꯤ ꯑꯣꯄꯔꯦꯁꯟꯗ ꯇꯧ ꯐꯠꯇ꯭ꯔꯗꯤ ꯑꯣꯄꯔꯦꯁꯟꯗ ꯇꯧꯕ ꯑꯗꯨ ꯐꯔꯦ ꯑꯩꯈꯣꯏ ꯏꯕꯥ ꯏꯅꯁꯨ ꯐꯔꯛꯄ ꯗꯣꯛꯇꯔꯗꯣ ꯃꯣꯏꯒꯤꯁꯨ ꯃꯣꯏ ꯃꯃꯥꯗꯣ ꯌꯦꯡꯈꯤ ꯗꯣꯛꯇꯔꯗꯣ ꯃꯃꯤꯡꯗꯣ ꯃꯥꯒꯤ ꯍꯣꯁꯄꯤꯇꯥꯜꯗꯣ ꯍꯥꯏꯔꯒ ꯌꯥꯝ ꯐꯕꯅꯤ ꯈꯣꯠꯄꯅꯤ ꯉꯍꯥꯛꯇꯪ ꯃꯉꯣꯟꯗ ꯍꯥꯟꯅ ꯌꯦꯡꯊꯣꯛ ꯑꯗꯨ ꯐꯠꯇ꯭ꯔꯗꯤ ꯑꯣꯄꯔꯦꯁꯟꯗꯣ ꯑꯗꯨꯝ ꯇꯧꯕꯁꯨ ꯇꯧ ꯍꯥꯏꯕꯗ ꯌꯦꯡꯉꯦ ꯃꯉꯣꯟꯗ ꯐꯅꯌꯥꯝ ꯀꯨꯏꯅ ꯌꯦꯡꯉꯝꯃꯦ ꯃꯉꯣꯟꯗ ꯌꯦꯡꯕ ꯍꯥꯏꯁꯦ ꯑꯗꯨꯝ ꯌꯦꯡꯉ ꯄꯨꯈꯠꯂ ꯊꯥ ꯑꯃꯨꯛ ꯌꯦꯡꯉꯝꯃꯦ ꯃꯉꯣꯟꯗ ꯃꯥꯏ ꯃꯌꯨꯝꯗ ꯌꯦꯡꯉꯝꯃꯦ ꯑꯗꯨꯣ ꯁꯨꯝ ꯐꯔꯛꯇ꯭ꯔꯕ ꯑꯗꯨ ꯃꯥꯅ ꯑꯗꯨꯗꯤ ꯃꯣꯏ ꯑꯗꯨ ꯍꯤꯗꯥꯛꯇꯣ ꯍꯤꯗꯥꯛ ꯑꯃ ꯅꯠꯇꯦꯅ ꯍꯤꯗꯥꯛ ꯑꯍꯨꯝ ꯀꯥꯞꯄꯅꯦ ꯍꯤꯗꯥꯛꯇꯣ ꯀꯥꯞꯊꯣꯛꯑꯁꯦ ꯍꯣꯁꯄꯤꯇꯥꯜꯗ ꯑꯣꯏꯅ ꯄꯨꯈꯠꯂꯣꯗꯣꯏꯅ ꯂꯩꯔꯒ ꯇꯦꯁ ꯀꯌꯥ ꯇꯧꯔ ꯑꯗꯨꯃꯥꯏꯅ ꯀꯥꯞꯄꯁꯤ ꯀꯣꯔꯣꯁꯦꯅ ꯇꯧꯔ ꯀꯥꯞꯈꯤꯕꯅꯤ ꯍꯧꯖꯤꯛꯄꯨꯗꯤ ꯄꯨꯊꯔꯑꯦ ꯌꯨꯝꯗ ꯄꯨꯊꯔꯛꯑꯦ ꯍꯞꯇꯥꯃꯨꯛ ꯐꯥꯔꯝꯃꯅꯤ ꯏꯗ ꯀꯨꯗ꯭ꯔꯥ ꯂꯩ ꯌꯎꯖꯦ ꯀꯨꯗ
ꯑꯣ ꯐꯩꯅꯦ ꯅꯣꯏ ꯑꯣꯄꯔꯦꯁꯟ ꯇꯧꯍꯧꯗ꯭ꯔꯤꯗꯣ ꯑꯩꯈꯣꯏꯗꯤ ꯋꯥꯔꯤ ꯍꯥꯏꯗꯤ ꯑꯩꯈꯣꯏ ꯃꯥꯗꯣ ꯍꯤꯗꯥꯛꯀꯨꯝꯕ ꯀꯩꯒꯨꯝꯕ ꯀꯥꯞꯄꯗꯨꯅꯦ ꯏꯐ ꯐꯒꯠꯇꯕ ꯍꯥꯏ ꯇꯥꯔꯦ ꯑꯩꯈꯣꯏꯗꯤ ꯍꯥꯏꯗꯤ ꯗꯨꯀꯥꯟꯁꯨ ꯐꯝꯕꯅꯤꯅ ꯑꯩꯈꯣꯏ ꯃꯥꯅ ꯄꯣꯠ ꯆꯩꯩ ꯉꯥꯏꯍꯥꯛ ꯂꯩꯇ ꯉꯥꯏꯍꯥꯛ ꯂꯩꯇ ꯊꯥꯡꯗꯣꯛ ꯊꯥꯡꯖꯤꯟꯕ ꯑꯣꯏꯔꯣ ꯅꯣꯟꯊꯕ ꯀꯩꯀꯩ ꯇꯧꯕꯗꯣ ꯣ ꯑꯗꯨꯗꯨꯅꯅꯦ ꯏꯐ ꯐꯒꯠꯄ ꯉꯝꯗꯕ ꯍꯤꯗ ꯒꯨꯂꯤꯁꯨ ꯃꯌꯥꯝ ꯆꯥꯔꯒ ꯌꯦꯡꯉꯕꯅꯤ ꯑꯗꯩꯗꯤ ꯑꯇꯣꯞꯄ ꯀꯔꯥꯏꯗ ꯀꯔꯤ ꯐꯕ ꯈꯣꯠꯄꯁꯦ ꯂꯣꯏ ꯇꯥꯟꯅꯔꯒ ꯌꯦꯡꯉꯕꯅꯦꯕ ꯑꯗꯨ ꯑꯣꯏꯔꯁꯨꯅꯦ ꯐꯒꯠꯄ ꯏꯐꯟ ꯏꯉꯝ ꯉꯝꯗꯕ ꯑꯗꯩꯗꯤ ꯀꯣꯟꯅ ꯗꯣꯛꯇꯔ ꯑꯝꯗ ꯃꯣꯏꯅ ꯑꯣꯄꯔꯦꯁꯟ ꯇꯧꯋꯣꯅ ꯍꯥꯏꯔꯛꯑꯦꯕ ꯍꯥꯏꯔꯛꯄꯗꯩꯗꯤ ꯍꯥꯏꯗꯤ ꯑꯩꯈꯣꯏꯁꯨ ꯍꯥꯏꯗꯤ ꯁꯨꯝ ꯍꯤꯗꯥꯛ ꯒꯨꯂꯤꯒꯨꯝꯕ ꯀꯩꯒꯨꯝꯕ ꯆꯥꯔꯁꯨ ꯏꯐꯠ ꯐꯒꯠꯇꯕꯗꯨꯗ ꯑꯩꯈꯣꯏ ꯑꯩꯈꯣꯏ ꯃꯥꯁꯦ ꯃꯄꯥꯟꯗ ꯆꯠꯂꯒ ꯑꯩꯈꯣꯏꯁꯦ ꯍꯥꯏꯗꯤ ꯁꯔꯖꯔꯤ ꯇꯧꯋꯦꯕꯀꯣ ꯑꯗꯣ ꯎ ꯌꯣꯠ ꯑꯣꯏꯅ ꯐꯨꯝꯃꯦ ꯍꯥꯏꯌꯦ ꯑꯗꯨꯒꯤ ꯃꯣꯏꯅ ꯄꯣꯠ ꯆꯩꯩ ꯍꯥꯏꯗꯤ ꯁꯔꯨꯒꯨꯝꯕ ꯀꯩꯒꯨꯝꯕ ꯂꯧꯊꯣꯛꯄꯒꯥꯏꯁꯦ ꯃꯣꯏꯅꯅꯦ ꯌꯦꯡꯍꯜꯂꯦꯕ ꯑꯁ ꯌꯥꯝ ꯀꯤꯗ ꯑꯗꯨꯒꯨꯝꯕ ꯌꯦꯡꯕꯒꯥꯏꯁꯦ ꯑꯗꯣ ꯆꯨꯝꯃꯦꯕ ꯑꯣꯄꯔꯦꯁꯟꯒꯨꯝꯕ ꯀꯩꯒꯨꯝꯕ ꯇꯧꯕꯁꯦ ꯑꯩꯈꯣꯏꯗꯗꯤ ꯄꯥꯒꯜꯁꯦ ꯃꯌꯥꯝ ꯁꯣꯟꯊꯔꯛꯏꯅꯤꯗꯅ ꯑꯩꯈꯣꯏ ꯑꯩꯈꯣꯏ ꯃꯥꯁꯨꯅꯦ ꯍꯥꯟꯅ ꯄꯥꯡꯒꯜ ꯀꯜꯂꯝꯕꯗꯨꯒ ꯍꯧꯖꯤꯛꯀ ꯌꯥꯝ ꯈꯦꯠꯅꯔꯦꯕ ꯄꯥꯡꯒꯜꯁꯦ ꯑꯗꯨꯛꯀꯤ ꯃꯇꯤꯛ ꯁꯣꯟꯊꯈ꯭ꯔꯦ ꯀꯩꯅꯣꯝ ꯇꯧꯕꯗꯁꯨ ꯍꯥꯏꯗꯤ ꯍꯧꯖꯤꯛꯁꯦ ꯍꯧꯖꯤꯛꯁꯦ ꯃꯈ꯭ꯋꯥꯡ ꯍꯥꯏꯗꯤ ꯑꯣꯄꯔꯦꯁꯟ ꯇꯧꯈ꯭ꯔꯦ ꯍꯥꯏꯔꯒ ꯐꯕ ꯑꯣꯏꯗꯦꯕ ꯑꯗꯨꯝ ꯃꯈ꯭ꯋꯥꯡꯒꯤ ꯕꯦꯜꯒꯨꯝꯕ ꯀꯩꯒꯨꯝꯕꯗꯣ ꯁꯨꯡꯊꯥ ꯊꯥꯗꯣꯛꯄ ꯌꯥꯗꯦ ꯅꯣꯟꯊꯕ ꯈꯣꯠꯄ ꯀꯩ ꯀꯩ ꯇꯧꯕꯗꯅꯦ ꯃꯁꯥꯁꯦ ꯑꯗꯨꯝ ꯅꯥꯕ ꯑꯗꯨꯝ ꯍꯦꯟꯖꯟꯕꯗꯣ ꯑꯣꯏꯑꯕ ꯑꯗꯣ ꯅꯣꯏ ꯃꯥꯗꯤ ꯀꯃꯥꯏ ꯀꯃꯥꯏꯅ ꯇꯧꯋꯤ ꯕꯦꯜꯒꯨꯝꯕ ꯀꯩꯒꯨꯝꯕ ꯃꯣꯏꯅ ꯄꯤꯔꯛꯄ ꯄꯤꯔꯛꯇ꯭ꯔꯣ
ꯕꯦꯜꯗꯤ ꯍꯣꯏ ꯕꯦꯜ ꯐꯥꯕ ꯈꯣꯠꯄ ꯑꯗꯨꯗꯤ ꯅꯥꯔꯦ ꯕꯦꯜ ꯍꯥꯟ ꯍꯤꯗꯥꯛ ꯀꯥꯞꯇ꯭ꯔꯤꯉꯥꯏꯗꯒꯤ ꯂꯩꯕ ꯕꯦꯜ ꯂꯩ ꯑ ꯍꯤꯗꯥꯛꯇꯤ ꯐꯥꯗ ꯃꯣꯏꯅ ꯈ꯭ꯋꯥꯡꯗ ꯕꯦꯜ ꯐꯥꯔꯒ ꯐꯃꯨꯡꯗꯤ ꯁꯨꯃꯥꯏꯅ ꯊꯧꯔꯤ ꯑꯃ ꯆꯤꯡꯕꯒꯤ ꯈꯨꯠꯂꯥꯏ ꯍꯥꯏꯇꯥꯥꯔꯦꯅꯦ ꯈ꯭ꯋꯥꯡ ꯆꯤꯡꯕꯒꯤ ꯑꯗꯨꯗꯨꯃ ꯂꯩꯌꯣꯅ ꯍꯥꯏꯔ ꯑꯗꯨꯗꯨ ꯂꯩꯔꯒ ꯎ ꯌꯨꯝꯗ ꯑꯣꯏꯅ ꯆꯤꯡꯉꯦ ꯑꯦꯛꯁꯔꯁꯥꯏꯁꯀꯤ ꯇꯥꯔ ꯅꯣꯡꯃꯗ ꯄꯨꯡ ꯑꯅꯤꯒꯨꯝꯕ ꯆꯤꯡꯉꯣꯅ ꯑꯗꯨ ꯑꯣꯏꯅ ꯆꯤꯡꯉꯦ ꯑꯗꯨ ꯑꯔꯨꯝꯕ ꯈꯣꯠꯄ ꯊꯥꯡꯕ ꯅꯣꯟꯗꯕ ꯑꯗꯨꯒꯨꯝꯕꯗꯤ ꯁꯨꯗꯦ ꯑꯩꯈꯣꯏ ꯃꯥꯁꯨ ꯁꯨꯍꯟꯗ꯭ꯔꯦ ꯉꯝꯗ꯭ꯔꯦꯅ ꯑꯗ ꯈ꯭ꯋꯥꯡꯗꯨꯕꯨꯗꯤ ꯐꯔꯦ ꯍꯧ ꯂꯝꯁꯥꯡꯗ ꯁꯨꯝ ꯈꯣꯡꯅ ꯆꯠꯄ ꯈꯣꯠꯄ ꯑꯗꯨꯗ ꯑꯃꯨꯛ ꯃꯥꯥꯏ ꯈꯨꯔꯨꯁꯨ ꯅꯨꯡꯉꯥꯏꯇꯕꯅꯦꯕ ꯃꯥ ꯁꯔꯨ ꯌꯥꯗꯕꯒꯤ ꯈꯨꯔꯨꯁꯨ ꯌꯥꯗꯕ ꯂꯝꯁꯥꯡ ꯆꯠꯄꯁꯨ ꯐꯖꯅ ꯉꯝꯗ꯭ꯔꯦ ꯉꯝꯗꯕ ꯈꯨꯔꯨꯗ ꯅꯥꯔꯦ ꯑꯗꯨꯗ ꯆꯠꯂꯁꯨ ꯈꯨꯔꯨ ꯅꯥꯔꯛꯄꯗ ꯑꯗꯨꯝ ꯈ꯭ꯋꯥꯡꯁꯨ ꯌꯧꯔꯛꯑꯦꯕ ꯍꯦꯛꯇ ꯑꯗꯨꯅ ꯆꯠꯊꯣꯛꯄ ꯈꯣꯠꯇꯣꯛꯄ ꯄꯥꯛ ꯆꯠꯊꯣꯛꯇ꯭ꯔꯦ ꯌꯨꯝꯗ ꯑꯗꯨꯝ ꯂꯩꯔꯦ ꯊꯕꯛꯁꯨ ꯁꯨꯗ꯭ꯔꯦ
ꯑꯗꯨꯗꯤ ꯏꯃꯥꯅ ꯍꯣꯁꯄꯤꯇꯥꯜꯗ ꯃꯇꯝ ꯈꯔ ꯂꯩꯔꯝꯕ ꯀꯥꯟꯗꯨꯗꯤ ꯍꯣꯁꯄꯤꯇꯥꯜꯗꯗꯤ ꯀꯅꯥꯅ ꯁꯪꯉꯕ
ꯑ ꯑꯗꯨꯗꯣ ꯑꯩꯈꯣꯏ ꯑꯩꯈꯣꯏ ꯕꯥꯆꯧꯒꯤ ꯃꯆꯥꯅꯄꯤ ꯑꯩꯈꯣꯏ ꯏꯆꯟꯅꯨꯄꯤ ꯑꯃꯅ ꯁꯪꯉꯦꯕ ꯑꯍꯥꯟꯕ ꯄꯨꯈꯠꯄꯗ ꯑꯩꯒ ꯆꯠꯉꯗ ꯅꯨꯃꯤꯗꯥꯡ ꯇꯥꯔꯝꯗꯥꯏꯗꯨꯗ ꯃꯣꯏꯒꯤ ꯗꯣꯛꯇꯔꯁꯤꯡ ꯂꯥꯛꯑꯒ ꯃꯣꯏꯗꯨꯗꯤ ꯋꯥꯠꯇꯣ ꯅꯨꯄꯤꯒꯤ ꯋꯥꯠꯅꯤ ꯑꯗꯨꯅ ꯁꯪꯕꯗꯤ ꯑꯌꯨꯛ ꯅꯨꯡꯊꯤꯟꯗꯤ ꯅꯨꯄꯥꯅ ꯑꯗꯨꯝ ꯁꯪꯕ ꯈꯣꯠꯄ ꯀꯩꯁꯨ ꯀꯥꯏꯗꯤ ꯑꯍꯤꯡ ꯂꯦꯛꯑꯒ ꯁꯪꯕꯗꯤ ꯅꯨꯄꯤꯅ ꯁꯪꯗꯧꯅꯤ ꯈꯣꯠꯇꯧꯅꯤꯅ ꯑꯩꯈꯣꯏ ꯏꯆꯟꯅꯨꯄꯤ ꯑꯃꯨꯛ ꯊꯤꯜꯍꯜꯂꯦ ꯑꯩꯈꯣꯏ ꯕꯥꯥꯗ ꯏꯆꯟꯅꯨꯄꯤꯅ ꯁꯪꯍꯜꯂꯦ ꯑꯗꯨꯒ ꯏꯆꯟꯅꯨꯄꯤ ꯃꯃꯤꯡꯗꯒꯤ ꯁꯨꯝ ꯁꯪꯍꯟꯕ ꯂꯩꯍꯟꯕ ꯑꯗꯨ ꯍꯤꯗꯥꯛ ꯒꯨꯂꯤ ꯆꯥꯛꯁꯤꯡ ꯑꯗꯨꯅ ꯑꯩꯅ ꯃꯄꯥꯟꯗ ꯂꯩꯔ ꯂꯣꯏ ꯇꯧꯕ ꯑꯩꯁꯨ ꯑꯍꯤꯡ ꯂꯦꯛꯄꯗ ꯑꯗꯨꯝ ꯃꯄꯥꯟꯗ ꯑꯗꯨꯝ ꯂꯦꯛꯑꯦ ꯑꯗꯨꯒ ꯇꯧꯔꯦ ꯃꯇꯝ ꯈꯔ ꯑꯗꯨꯝ ꯑ ꯈꯋꯥꯏꯗ ꯀꯥꯂꯦꯟ ꯑꯣꯏꯔ ꯀꯥ ꯇꯨꯝꯐꯝ ꯆꯥꯐꯝ ꯈꯥꯡꯕꯗ ꯍꯇꯦ ꯃꯄꯥꯟꯒꯤ ꯃꯣꯏꯒꯤ ꯆꯧꯈ꯭ꯔꯤ ꯊꯥꯕꯗ ꯑꯗꯨꯝ ꯇꯨꯝꯁꯤꯜꯂꯦ ꯐꯩꯖꯕꯣꯜꯁꯨ ꯌꯥꯎꯗꯦ ꯌꯥꯝ ꯋꯥꯏꯗ ꯑꯩꯈꯣꯏ ꯃꯥꯗꯨ ꯃꯅꯨꯡꯗ ꯋꯥꯠꯇ ꯂꯩ ꯍꯥꯏꯏ ꯋꯥꯅꯤ ꯋꯥꯏ ꯌꯥꯏ ꯑꯗꯨ ꯍꯣꯁꯄꯤꯇꯥꯜ ꯂꯩꯕ ꯅꯨꯡꯉꯥꯏꯇꯦ
ꯍꯣꯏꯅꯦ ꯑꯅꯥ ꯑꯌꯦꯛ ꯌꯥꯎꯔꯛꯄꯁꯤꯗꯤ ꯀꯃꯥꯏꯅꯗꯤ ꯍꯥꯏꯗꯤ ꯂꯩꯐꯝ ꯆꯥꯐꯝ ꯒ꯭ꯌꯥꯃꯦꯟ ꯇꯥꯕ ꯅꯠꯇꯦꯗꯅ ꯑꯅꯥꯕ ꯑꯩꯈꯣꯏꯁꯨ ꯋꯥꯗꯣꯏꯅꯤ ꯑꯩꯈꯣꯏ ꯁꯦꯟꯅꯔꯤꯕ ꯃꯤꯁꯨ ꯋꯥꯗꯣꯏꯅꯤ ꯑꯗꯩꯗꯤ ꯂꯝꯁꯨ ꯅꯛꯄꯁꯨ ꯅꯠꯇ꯭ꯔꯦ ꯂꯝ ꯅꯛꯄꯅꯦꯅ ꯉꯥꯏꯍꯥꯛ ꯆꯠꯊꯣꯛ ꯆꯠꯁꯤꯟ ꯇꯧꯅꯤ ꯍꯥꯏꯕ ꯨ ꯅꯠꯇ꯭ꯔꯦ ꯑꯗꯨꯗꯨꯅ ꯁꯥꯒ ꯁꯥꯕꯁꯤꯗ ꯍꯥꯏꯗꯤ ꯆꯠꯊꯣꯛ ꯆꯠꯁꯤꯟꯗꯁꯨ ꯍꯦꯟꯅ ꯋꯥꯗꯣꯏꯅꯤꯗꯅ ꯑꯗꯨꯗꯨꯅ ꯑꯩꯈꯣꯏꯁꯨ ꯍꯥꯏꯗꯤ ꯑꯩꯈꯣꯏ ꯏꯃꯥ ꯅꯥꯕꯩꯀꯥꯟꯗ ꯑꯩꯈꯣꯏꯒꯤꯁꯨ ꯂꯩꯔꯝꯃꯦꯕ ꯉꯍꯥꯛ ꯑꯃꯨꯛ ꯍꯣꯁꯄꯤꯇꯥꯜꯗ ꯃꯇꯝ ꯈꯔ ꯑꯗꯨꯗꯅꯦ ꯏꯟꯁꯥꯡ ꯀꯩ ꯀꯩ ꯀꯩꯁ ꯑꯃꯨꯛ ꯑꯩꯈꯣꯏꯅ ꯌꯨꯝꯗꯒꯤ ꯍꯥꯏꯗꯤ ꯑꯅꯥꯕꯅꯤꯅ ꯌꯨꯝꯗꯒꯤ ꯀꯩꯀꯩ ꯊꯣꯡꯉ ꯄꯨꯗꯣꯏꯅꯤꯗꯅ ꯑꯗꯨꯗꯨꯅ ꯌꯨꯝꯗ ꯄꯣꯠ ꯆꯩꯩꯃꯨꯛ ꯄꯨꯅꯕ ꯑꯃꯨꯛ ꯍꯣꯠꯅ ꯑꯗꯩꯗꯤ ꯀꯅꯣ ꯋꯥꯠꯄꯩꯁꯨ ꯑꯃꯨꯛ ꯆꯠ ꯂꯝꯗꯣ ꯂꯥꯞꯄ ꯅꯠꯇꯕꯅꯤꯅ ꯑꯩꯈꯣꯏꯁꯨ ꯋꯥꯈꯤꯑꯕ ꯑꯗꯨꯒꯤꯗꯤ ꯑꯗꯣ ꯈꯪꯗꯦꯗ ꯅꯥꯕꯕꯨ ꯐꯔꯗꯤꯅ ꯑꯩꯈꯣꯏꯁꯦ ꯑꯗꯨꯝ ꯑꯉꯝꯕꯗꯤ ꯑꯗꯨꯝ ꯈꯣꯠꯅꯩ ꯑꯗꯣ ꯀꯩꯁꯨ ꯐꯒꯠꯄ ꯑꯣꯏꯗꯦꯗ ꯑꯩꯈꯣꯏ ꯃꯥꯁꯨ ꯀꯃꯥꯏꯅ ꯇꯧꯗꯣꯏꯅꯣ ꯈꯪꯗꯦ ꯑꯗꯣ ꯅꯪꯗꯤ ꯍꯥꯏꯗꯤ ꯏꯟꯖꯥꯡ ꯀꯩꯀꯩ ꯊꯤꯟꯕ ꯈꯣꯠꯄꯩꯗꯤ ꯀꯃꯥꯏꯅ ꯇꯧꯔꯤꯕ ꯅꯣꯏ ꯑꯥꯒꯤꯗ ꯑꯗꯨꯝ ꯂꯩꯔ ꯆꯥꯏꯔꯥ ꯀꯃꯥꯏꯅ ꯇꯧ
ꯌꯦꯟꯁꯥꯡ ꯑꯁꯤ ꯑꯩꯈꯣꯏ ꯏꯆꯟꯅꯨꯄꯤ ꯂꯩꯔ ꯂꯩꯔ ꯄꯤꯁꯜꯂꯗ ꯈꯨꯈꯣꯏꯃ ꯑꯗꯨꯃꯥꯏꯅ ꯃꯄꯥꯟꯗ ꯍꯗꯣ ꯆꯥꯕꯗꯣ ꯀꯌꯥꯩꯅ ꯆꯥꯕꯗ ꯑꯗꯨꯝ ꯈꯔ ꯄꯦꯠꯄꯅꯦꯕ ꯑꯗꯨ ꯆꯥꯕꯗꯣ ꯍꯩꯅꯗꯦ ꯈꯣꯠꯇꯦ ꯃꯣꯏ ꯍꯣꯁꯄꯤꯇꯥꯜ ꯃꯅꯨꯡꯗ ꯑꯗꯨꯝ ꯄꯤꯕ ꯍꯋꯥꯏ ꯊꯣꯡꯕ ꯆꯝꯐꯨꯠ ꯀꯩꯀꯥ ꯑꯗꯨ ꯑꯣꯏꯅ ꯆꯥꯔ ꯑꯩꯈꯣꯏꯃ ꯊꯥꯎ ꯊꯨꯝꯗꯨꯒ ꯆꯥꯁꯟꯕꯁꯨ ꯅꯨꯡꯉꯥꯏꯇꯦ ꯈꯣꯠꯇꯦꯜꯅ ꯆꯥꯗꯅ ꯃꯄꯥꯟꯗ ꯊꯤꯜꯂꯅꯤꯅ ꯑꯗꯨꯣ ꯃꯣꯏꯅꯗꯤ ꯍꯣꯏ ꯐꯔꯦꯅ ꯄꯨꯊꯔꯛꯑꯕꯅꯤ ꯊꯥ ꯑꯃꯃꯨꯛ ꯂꯩꯔꯃꯨ ꯂꯥꯛꯑꯣ ꯍꯥꯏꯁꯦ ꯆꯦꯛ ꯇꯧꯁꯦꯅ ꯑꯗꯨꯗ ꯑꯃꯨꯛ ꯐꯒꯠꯄ ꯐꯒꯠꯇꯕ ꯌꯦꯡꯉꯒ ꯑꯃꯨꯛ ꯃꯔꯣꯟ ꯈꯪꯉꯅꯤ ꯍꯥꯏꯒꯦ ꯈꯣꯠꯀꯦꯅ ꯊꯥ ꯑꯃꯨꯛ ꯂꯩꯔ ꯂꯛꯑꫭ ꯅꯣꯏ ꯃꯥꯗꯤ ꯀꯥꯌꯤꯝꯇ ꯍꯥꯏꯔꯛꯇ꯭ꯔꯣ
ꯑꯩꯈꯣꯏ ꯃꯥꯒꯤ ꯗꯤ ꯀꯨꯏꯔꯦꯗ ꯑꯩꯈꯣꯏꯒꯤꯗꯤ ꯌꯥꯝꯅ ꯍꯥꯏꯕꯗꯤ ꯆꯍꯤ ꯑꯗꯨꯝ ꯑꯍꯨꯝ ꯃꯔꯤ ꯁꯨꯖꯜꯂꯛꯑꯦ ꯑꯗꯣ ꯃꯈ꯭ꯋꯥꯡꯁꯦ ꯑꯃꯨꯛ ꯅꯥꯕ ꯑꯃꯨꯛ ꯃꯌꯥꯝ ꯀꯥ ꯍꯦꯟꯅ ꯍꯦꯟꯖꯜꯂꯛꯑꯗꯤ ꯑꯩꯈꯣꯏꯁꯨ ꯀꯃꯥꯏꯅ ꯇꯧꯕꯅꯣꯅ ꯍꯥꯏꯗꯤ ꯃꯄꯥꯟꯗꯕꯨꯗꯤ ꯆꯪꯗ꯭ꯔꯦ ꯃꯄꯥꯟ ꯆꯪꯕ ꯍꯥꯏꯒꯗꯤ ꯄꯩꯁꯥꯅꯤꯗꯅ ꯆꯪꯊꯣꯛ ꯆꯪꯁꯤꯟ ꯑꯗꯨ ꯉꯝ ꯅꯠꯇꯦꯗꯅ ꯑꯗꯨꯗꯨꯅ ꯁꯤꯗ ꯍꯥꯏꯗꯤ ꯃꯣꯏꯅ ꯃꯄꯥꯟꯒꯤ ꯗꯣꯛꯇꯔꯗꯨꯅ ꯑꯃꯨꯛ ꯁꯤꯗ ꯑꯩꯈꯣꯏꯒꯤ ꯌꯨꯝꯗ ꯑꯗꯨꯝ ꯍꯥꯏꯗꯤ ꯃꯣꯏꯒꯤ ꯄꯥꯎ ꯐꯥꯎꯅꯕ ꯗꯣꯛꯇꯔ ꯂꯩꯕ ꯖꯥꯠꯅꯦꯕ ꯑꯗꯨꯗꯨꯅ ꯑꯗꯨꯝ ꯁꯤꯗ ꯈꯤꯇꯪ ꯅꯨꯡꯉꯥꯏꯇꯕ ꯈꯣꯠꯇꯕ ꯈꯔ ꯇꯧꯔꯛꯄ ꯀꯥꯟꯗ ꯑꯗꯨꯝ ꯃꯣꯏꯗ ꯆꯠꯂꯣ ꯃꯣꯏꯗ ꯄꯥꯎ ꯐꯥꯎꯅꯕ ꯈꫭꯠꯂꯣꯅ ꯑꯗꯨꯒꯤꯗꯤ ꯑꯗꯨꯃꯥꯏꯅ ꯍꯥꯏꯔꯛꯑꯦ ꯑꯗꯣ ꯅꯣꯏ ꯃꯥꯗꯣ ꯑꯗꯨꯗꯤ ꯎꯝ ꯑꯗꯨꯝ ꯈꯔ ꯍꯥꯏꯗꯤ ꯍꯥꯟꯅ ꯌꯥꯝ ꯅꯥꯔꯝꯕ ꯆꯥꯡꯗꯨꯗꯩ ꯈꯔꯗꯤ ꯐꯔꯕ ꯅꯠꯇ꯭ꯔꯣ
ꯑꯥ ꯈꯔꯗ ꯅꯠꯇꯦ ꯗ ꯎ ꯆꯥꯛ ꯆꯥꯣꯏꯗꯕ ꯑꯣꯏ ꯐꯝꯕꯗꯁꯨ ꯍꯥꯏꯗꯤ ꯃꯁꯥꯗ ꯌꯥꯝ ꯋꯥꯔꯒ ꯈꯨꯠ ꯅꯝꯃꯒ ꯅꯥꯍꯩꯔꯒ ꯇꯧꯅꯤꯅ ꯍꯧꯖꯤꯛꯇꯤ ꯌꯥꯝ ꯀꯣꯝꯅ ꯇꯧꯔꯦ ꯑꯗꯨ ꯃꯁꯥꯗꯗꯤ ꯌꯥꯝ ꯅꯨꯡꯉꯥꯏꯔꯦꯥꯏ ꯈꯨꯔꯨꯗꯨꯉꯥꯏ ꯈꯨꯔꯨꯗꯨꯕꯨꯗꯤ ꯁꯨꯝ ꯆꯠꯊꯣꯛꯇꯕꯤ ꯊꯕꯛ ꯀꯔꯝꯕ ꯁꯨꯗ꯭ꯔꯥ ꯈꯣꯠꯇ꯭ꯔꯥ ꯑꯗꯨꯃꯥꯏꯅ ꯇꯧꯔꯒ ꯑꯗꯨꯝ ꯐꯅꯤ ꯑꯍꯟ ꯑꯣꯏ ꯁꯜꯂꯛꯄꯅꯤ ꯍꯥꯏ ꯑꯗꯣ ꯍꯧꯖꯤꯛ ꯈꯨꯔꯨꯗꯨꯗꯤꯕ ꯅꯠꯇꯦ ꯈ꯭ꯋꯥꯡꯗꯨꯒꯤꯅ ꯑꯗꯣ ꯃꯁꯥꯗꯤ ꯐꯔꯦꯗ ꯑꯃꯨꯛ ꯑꯗꯨ ꯑꯣꯏꯔꯁꯨ ꯊꯥ ꯑꯃꯃꯨꯛ ꯂꯩꯔꯒ ꯁꯦ ꯆꯠꯂꯅꯤ ꯑꯗꯨꯒ ꯑꯗꯨꯝ ꯌꯥꯔꯅꯤꯅ
ꯐꯩꯌꯦ ꯐꯩꯌꯦ ꯃꯁꯥꯕꯨ ꯐꯒꯠꯂꯗꯤ ꯅꯣꯏ ꯑꯣꯄꯔꯦꯁꯟ ꯇꯧꯍꯧꯗ꯭ꯔꯤꯗꯣ ꯌꯥꯝ ꯐꯔꯕꯅꯦ ꯑꯩꯈꯣꯏꯒꯤꯗꯤ ꯑꯣꯄꯔꯦꯁꯟ ꯇꯧꯔꯨꯗꯅꯅꯦ ꯌꯥꯝ ꯁꯣꯏꯔꯕꯅꯦ ꯍꯥꯏꯗꯤ ꯄꯥꯡꯒꯜꯗꯣ ꯍꯟꯊꯔꯕꯅꯤꯅ ꯍꯧꯖꯤꯛꯇꯤ ꯊꯕꯛ ꯀꯩ ꯀꯩ ꯇꯧꯕ ꯈꯣꯠꯄꯗꯁꯨ ꯋꯥꯔꯦꯗꯅ ꯑꯍꯟꯁꯨ ꯑꯣꯏꯁꯜꯂꯛꯄꯅꯤꯅ ꯄꯥꯡꯒꯜꯗꯣ ꯁꯣꯜꯂꯦꯕ ꯅꯣꯏ ꯌꯦꯡꯉꯁꯦ ꯅꯪ ꯑꯩ ꯑꯃꯨꯛ ꯄꯥꯎ ꯑꯃꯨꯛ ꯐꯥꯎꯔꯛꯀꯦ ꯅꯣꯏ ꯏꯃꯥꯒꯤ ꯃꯊꯪꯗ ꯍꯥꯏꯒꯠꯄꯗ ꯍꯥꯏꯗꯤ ꯆ ꯑꯃꯨꯛ ꯑꯥꯗ ꯂꯩꯅꯤ ꯍꯥꯏ ꯇꯥꯔꯗꯤ ꯑꯩꯁꯨ ꯃꯇꯦꯡ ꯄꯥꯡꯒꯦ ꯑꯩꯁꯨ ꯍꯥꯏꯗꯤ ꯌꯨꯝꯗ ꯂꯩꯔꯣꯏꯗ꯭ꯔꯝꯅꯤꯅ ꯍꯥꯏꯗꯤ ꯅꯪꯅ ꯅꯆꯟꯅꯨꯄꯤ ꯀꯩꯀꯩ ꯇꯧꯗ꯭ꯔꯁꯨ ꯑꯩꯁꯨ ꯅꯣꯡꯐꯥꯗꯣꯛ ꯑꯍꯤꯡ ꯍꯦꯛ ꯂꯦꯞꯀꯦ
ꯑꯗꯨꯝ ꯄꯨꯈꯠꯂꯝꯗꯥꯏ ꯈꯣꯠꯂꯝꯗꯥꯏ ꯑꯗꯨꯝ ꯃꯔꯣꯟ ꯍꯥꯏꯔꯛꯀꯦ
ꯑꯗꯨꯗꯤ ꯑꯩꯁꯨ ꯊꯝꯃꯒꯦ ꯑꯩ ꯁꯣꯝꯗ ꯊꯕꯛ ꯑꯃ ꯇꯧꯔꯨꯒꯦ